ꯇꯥꯔꯕꯣ ꯑꫭꫭ ꯇꯥꯏ ꯇꯥꯏ
ꯑꯗꯨꯅꯤ ꯒ꯭ꯌꯥꯟ ꯇꯥꯏ ꯑꯗꯨ ꯋꯥꯔꯤ ꯁꯥꯟꯅꯕ ꯀꯥꯟꯗ ꯑꯗꯨꯝ ꯑꯃꯅ ꯐꯖꯅ ꯉꯥꯡꯍꯜꯂꯛꯑꯣ ꯑꯗꯨ ꯂꯣꯏꯔꯒꯅꯦ ꯑꯃꯃꯨꯛ ꯉꯥꯡꯉꫭꯕ ꯑꯗꯨ ꯅꯠꯇꯗꯤ ꯂꯣꯟꯁꯤꯟꯅꯕꯗꯣ ꯍꯥꯏꯗꯤ ꯀꯔꯤ ꯍꯥꯏꯅꯣꯗꯣ ꯒ꯭ꯌꯥꯟ ꯃꯦꯟ ꯑꯝ ꯇꯥꯔꯔꯣꯏꯕ
ꯑꯗꯨꯅꯤ ꯒ꯭ꯌꯥꯟ ꯇꯥꯅ ꯇ ꯉꯥꯡꯗ꯭ꯔꯒꯗꯤ ꯑꯃꯅ ꯉꯥꯡꯉꯤꯉꯥꯏ ꯗ ꯑꯃꯃꯨꯛ ꯉꯥꯡꯖꯜꯂꯛ ꯑꯗꯤ ꯑꯈꫭꯏꯗꯤ ꯄꯣꯠꯇꯣ ꯀꯩꯅꯣ ꯈꯪꯗ꯭ꯔꯦꯗꯅ ꯅꯣꯡ ꯆꯨꯒꯦꯅ ꯇꯧꯔꯝꯕꯅꯦ ꯃꯔꯤꯛ ꯃꯔꯤꯛ ꯈꯔ ꯈꯤꯛꯄ ꯍꯧꯔꯝꯃꯤꯕ ꯕꯨꯀꫭ ꯑꯗꯨꯒ ꯑꯗꯨꯝ ꯍꯥꯡꯗꯣꯛꯈ꯭ꯔꯦ ꯅꯣꯏꯗꯤ ꯆꯨꯔꯤꯕ
ꯆꯨꯗꯦꯗ ꯃꯪꯕꯗꯤ ꯌꯥꯝ ꯃꯪꯉꯤ ꯌꯥꯝ ꯃꯪꯉꯦ ꯍꯥꯏ ꯅꯍꯥꯟꯈꯩꯗꯤ ꯅꯣꯡ ꯃꯪꯉꯁꯨ ꯑꯗꯨꯝ ꯀꯔꯤ ꯍꯥꯏꯅꯤ ꯑꯗꯨꯝ ꯁꯥꯗꯅ ꯈꯣꯠꯇꯅ ꯇꯧꯕꯅꯦ ꯑꯗꯨ ꯉꯁ ꯗꯤꯃꯨꯛ ꯅꯨꯡ ꯈꯔ ꯏꯪꯉꯦ
ꯉꯁꯥꯏ ꯐꯣꯟꯗꯕꯨꯗꯤ ꯄꯨꯡ ꯑꯍꯨꯝꯒ ꯈꯔ ꯍꯦꯜꯂꯛꯄ ꯑꯗꯨꯋꯥꯏꯗ ꯅꯣꯡ ꯈꯔ ꯂꯩꯌꯦꯅꯕꯨꯗꯤ ꯍꯥꯏ ꯑꯗꯨꯀꯥꯟꯗꯨꯗ ꯑꯗꯨ ꯀꯥꯟꯗ ꯈꯔꯁꯨ ꯑꯗꯨꯨꯝ ꯈꯤꯛꯑꯝꯕꯅꯦꯕ ꯑꯗ ꯍꯧꯖꯤꯛ ꯋꯥꯏ ꯅꯨꯃꯤꯠ ꯇꯥꯔꯀꯥꯟꯗꯁꯨ ꯈꯤꯇꯪ ꯈꯤꯛꯑꯝꯃꯤ ꯌꯥꯝꯗꯤ ꯈꯤꯛꯇꯦ
ꯍꯣꯏ ꯐꯔꯦ ꯑꯗꯨꯅꯦ ꯍꯌꯦꯡꯁꯦ ꯑꯩꯈꯣꯏ ꯀꯩꯅꯣ ꯂꯩꯌꯦꯕ ꯑꯩꯈꯣꯏ ꯀꯥꯒꯤ ꯅꯍꯥꯟ ꯁ꯭ꯀꯨꯜ ꯑꯅꯧꯕ ꯑꯃ ꯁꯥꯕ ꯑꯗꯨ ꯁꯪꯒꯥꯕꯒꯤ ꯀꯩꯅꯣ ꯂꯩꯌꯦ ꯁꯨꯃꯥꯡ ꯂꯤꯂꯥ ꯁꯥꯟꯅꯗꯣꯔꯤ ꯄꯨꯡ ꯇꯩꯔ ꯇꯩꯗꯦ ꯍꯥꯏꯗꯤ ꯗꯨꯝ ꯅꯤꯄꯥꯟ ꯒꯨꯝꯕ ꯇꯥꯗꯧ ꯃꯥꯜꯂꯦ ꯀꯩꯅꯣ ꯍꯣꯏ ꯀꯥꯡꯕꯨꯅꯦꯕ ꯏꯕꯨꯣꯌꯥꯏꯝꯃ ꯍꫭꯏ ꯑꯗꯒꯤ ꯖꯒꯠꯗꯤꯁ ꯍꫭꯏ ꯀꯥꯡꯕꯨꯗꯤ ꯑꯣꯏꯗꯣꯏꯅꯦꯕ
ꯑꯣ ꯖꯒꯗꯤꯁꯅ ꯑ ꯑ ꯇ꯭ꯔꯥꯏꯕꯦꯜ ꯁꯥꯕꯗꯨ ꯑꯣꯏꯔꯝꯃꯅꯤ
ꯍꯣꯏ ꯍꯣꯏ ꯃꯦꯔꯥꯒꯤ ꯃꯩꯉꯥꯟ ꯍꯥꯏꯕ꯭ꯔꯥ ꯀꯃꯥꯏ ꯀꯃꯥꯏ ꯍꯥꯏꯒꯨꯝ ꯇꯧꯋꯦ
ꯃꯥꯅꯦ ꯃꯥꯅꯦ ꯆꯨꯝꯃꯦ ꯆꯨꯝꯃꯦ ꯃꯥꯅ ꯃꯃꯤꯡꯗꯣ ꯍꯥꯏꯒ꯭ꯔꯕꯅꯦ ꯎꯝ ꯑꯩꯗꯤ ꯌꯦꯡꯗ꯭ꯔꯤꯌꯦ ꯌꯨꯝꯅꯥꯝ ꯂꯩꯀꯥꯏꯗ ꯅꯣꯡꯃ ꯂꯝꯕꯤ ꯐꯥꯎꯕꯗꯅꯦ ꯃꯣꯏꯁꯤ ꯌꯨꯝꯅꯥꯝ ꯂꯩꯀꯥꯏꯒꯤ ꯂꯥꯏꯔꯦꯝꯕꯗꯨꯗ ꯁꯥꯟꯅ ꯂꯩꯔꯝꯃꯦꯕ ꯑꯗ ꯑꯩꯅ ꯑꯥꯗꯒꯤꯖꯦ ꯖꯒꯗꯤꯁ ꯌꯥꯝ ꯃꯥꯜꯂꯤꯗꯅ ꯇꯧꯔꯒ ꯃꯥꯁꯦ ꯑꯣꯏ ꯂꯩꯔꯝꯃꯦ ꯑꯗꯨꯒ ꯅꯣꯡꯃ ꯑꯩꯈꯣꯏꯅ ꯑꯃꯨꯛ ꯑꯩꯅ ꯃꯥ ꯑꯣꯏꯔꯝꯃꯤꯁꯤꯅ ꯑꯃꯨꯛ ꯀꯃꯥꯏꯅ ꯈꯪꯒꯦꯗ ꯕꯤꯃꯣꯜ ꯍꯣꯏꯒꯤ ꯃꯣꯏ ꯂꯩꯇꯕ ꯑꯃ ꯌꯥꯎꯕꯒꯤ ꯑꯩꯁꯦ ꯁꯣꯔꯥꯠ ꯌꯥꯎꯕ ꯆꯠꯄꯗ ꯃꯣꯏꯁꯨ ꯕꯥꯔꯇꯣꯔ ꯇꯧꯗꯅ ꯂꯥꯛꯑꯦꯕꯀꯣ ꯂꯤꯂꯥ ꯌꯥꯎꯕ ꯄꯥꯟꯗꯨꯝꯗꯨꯒ ꯃꯣꯏ ꯑꯅꯤꯗꯨ ꯂꯥꯛꯑꯦꯕ ꯑꯗꯨꯗꯩꯗ ꯑꯩꯅ ꯅꯍꯥꯟ ꯌꯨꯝꯅꯥꯝ ꯂꯩꯀꯥꯏꯗ ꯁꯨꯃꯥꯏꯅ ꯂꯤꯂꯥ ꯑꯃ ꯇꯧꯍꯧꯋꯤ ꯇ꯭ꯔꯥꯏꯕꯦꯜꯒꯤ ꯗ꯭ꯔꯦꯁ ꯀꯩꯀꯥꯗ ꯐꯤꯖꯣꯜꯗꯣ ꯁꯦꯠꯂꯤ ꯈꯣꯠꯂꯤ ꯑꯗꯨꯗꯣ ꯅꯪ ꯌꯥꯝ ꯃꯥꯜꯂꯤ ꯅꯪ ꯌꯥꯎꯕ꯭ꯔꯥꯅ ꯍꯪꯕ ꯑꯩꯅ ꯃꯥꯟꯅꯤꯅ ꯍꯥꯏꯔꯛꯑꯦꯕꯀꯣ ꯑꯗꯨꯗꯒꯤ ꯑꯩꯅ ꯈꯪꯕꯅꯤꯗ ꯃꯥ ꯍꯟꯗꯛ ꯑꯗꯨꯗꯨ ꯒꯤ ꯂꯤꯂꯥꯒꯤꯗ ꯀꯩꯅꯣ ꯈꯪꯗꯦꯕꯀꯣ ꯃꯣꯏꯒꯤ ꯁꯦꯀꯦꯟ ꯕꯦꯁ ꯑꯦꯛꯇ꯭ꯔꯦꯁꯇꯣ ꯑꯗꯨꯗꯨꯒꯤ ꯃꯅꯥ ꯂꯧꯕ ꯎꯅꯦꯕ ꯃꯥꯅ ꯋꯥꯆꯞꯀꯤ ꯁꯇꯦꯇꯁꯇ ꯊꯝꯃꯛꯄꯗ ꯑꯩꯁꯨ ꯎꯕꯅꯤꯗ
ꯍꯣꯏ ꯑꯗꯨꯅꯦ ꯍꯌꯦꯡ ꯁꯥꯟꯗꯗꯤ ꯀꯨꯏꯔꯕꯅꯤ ꯅꯍꯟꯃꯨꯛ ꯑꯃꯨꯛ ꯇꯧꯒꯦ ꯇꯧꯔꯒ ꯑꯃꯨꯛ ꯍꯥꯏꯗꯤ ꯀꯩꯅꯣ ꯃꯌꯥꯒꯤ ꯑꯩꯈꯣꯏ ꯌꯥꯎꯁꯪ ꯀꯩꯀꯩ ꯂꯣꯏꯔꯛꯄ ꯂꯣꯏꯔꯝꯗꯥꯏꯗ ꯇꯧꯒꯦ ꯇꯧꯔꯝꯕꯅꯦꯕ ꯑꯗꯒꯤꯗꯤ ꯑꯃꯨꯛ ꯑꯩꯈꯣꯏ ꯑꯉꯥꯡꯒ ꯃꯃꯥꯒ ꯃꯃꯥꯒ ꯄꯣꯝ ꯄꯣꯛ ꯍꯥꯏꯐꯦꯠ ꯇꯧꯕ ꯈꯣꯠꯄ ꯇꯧꯈꯤꯕꯗꯒꯤ ꯑꯗꯨꯝ ꯄꯤꯊꯣꯛꯈꯤꯕ ꯃꯣꯏ ꯁ꯭ꯀꯨꯜꯕꯨꯗꯤ ꯍꯟꯗꯛ ꯀꯩꯅꯣꯗꯒꯤ ꯍꯧꯗꯣꯏꯅꯤ ꯇꯔꯥꯇꯔꯦꯠꯂ ꯇꯔꯥꯃꯥꯄꯜꯗꯗꯒꯤꯩ ꯍꯧꯅꯦꯕ ꯀ꯭ꯂꯥꯁ ꯑꯦꯂꯚꯦꯟ ꯇꯨꯌꯦꯞ ꯈꯛꯇꯅꯦꯕ ꯍꯥꯞꯄꯤꯁꯦ ꯍꯟꯗꯛ ꯈꯛꯇꯪ ꯍꯥꯡꯕꯅꯤꯅ ꯁꯪꯒꯥꯕꯒꯤ ꯑꯗꯨꯝ ꯇꯧꯗꯕꯨ ꯂꯩ ꯍꯥꯡꯕ ꯇꯧꯅꯤ ꯍꯥꯏꯈꯤꯕꯒꯤꯀꯣ ꯑꯗꯨꯝ ꯇꯧꯗꯣꯏꯒꯦꯅ ꯇꯧꯕꯄꯗꯒꯤ ꯃꯣꯏ ꯍꯌꯦꯡ
ꯀꯌꯥꯝ ꯂꯥꯥꯞꯅꯒꯦ ꯅꯣꯏꯒꯤ ꯅꯣꯏꯒꯤ ꯁ꯭ꯀꯨꯜꯗꯨꯒ ꯅꯣꯏꯒꯤ ꯌꯨꯝꯗꯨ ꯀꯌꯥꯝ ꯂꯥꯞꯅꯒꯦ
ꯀꯩꯅꯣꯍꯦ ꯅꯍꯥꯟ ꯑꯃ ꯅꯣꯏꯅ ꯊꯧꯖꯤꯜꯂꯨꯕꯗꯨꯅꯤ ꯀꯩꯅꯣ ꯑꯩꯅ ꯁꯣꯝꯗ ꯍꯥꯏꯔꯒ ꯁ꯭ꯀꯨꯜ ꯑꯃ ꯂꯩꯕꯗꯣ ꯍꯥꯏꯔꯒ ꯅꯣꯏꯅ ꯊꯧꯖꯤꯜꯂꯨꯕꯗꯣ ꯅꯪꯅ
ꯈꯪꯉꯦ ꯈꯪꯉꯦ ꯈꯪꯉꯦ ꯑꯩꯅ ꯅꯣꯡꯃ ꯅꯨꯡꯗꯥꯡ ꯂꯥꯛꯄꯗ ꯑꯩꯈꯣꯏ ꯑꯩꯅ ꯂꯥꯏꯔꯛ ꯑꯃ ꯊꯧꯖꯟꯕꯗꯨꯗ
ꯍꯣꯏ ꯑꯗꯨ ꯑꯗꯨ ꯁ꯭ꯀꯨꯜꯗ ꯑꯗꯨꯗꯤ ꯁꯤ ꯑꯩꯈꯣꯏ ꯂꯧꯕꯨꯛ ꯁꯤ ꯏꯅꯛ ꯅꯛꯄꯅꯤ ꯀꯩꯅꯣ
ꯎꯝ ꯑꯩꯅ ꯅꯨꯡꯗꯥꯡ ꯂꯥꯛꯄꯅꯤꯅꯅꯦ ꯅꯨꯡꯗꯥꯡ ꯂꯥꯛꯄꯅꯤꯅ ꯑꯩꯁꯨ ꯒ꯭ꯌꯥꯟꯗꯣ ꯃꯥꯡꯉꯤꯕ ꯑꯗꯩ ꯂꯝꯕꯤꯗ ꯂꯧꯕꯨꯛ ꯂꯣꯝꯗꯒꯤ ꯑꯃꯨꯛ ꯂꯥꯛꯄꯅꯤꯅ
ꯅ ꯅꯪ ꯑꯗꯨꯝ ꯂꯥꯛꯑ ꯑꯗꯨꯝ ꯀꯥꯎꯔꯤꯅꯦ
ꯌꯥꯝ ꯈꯪꯒꯟꯗꯕꯅꯦ ꯑꯩꯁꯦ ꯂꯩꯔꯛ ꯈꯨꯜꯂꯛ ꯀꯩꯀꯥ ꯆꯠꯄꯁꯦ ꯑꯗꯨꯒꯤ ꯁꯅꯥꯔꯩ ꯁꯥꯟꯅꯔꯩ ꯍꯥꯏꯗꯣꯔꯦ ꯑꯩꯁꯦ ꯅꯨꯃꯤꯠ ꯂꯩ ꯁꯥꯠꯄ ꯃꯌꯥꯝꯗꯣ ꯑꯗꯨꯒꯤꯗꯣ ꯃꯣꯏ ꯑꯗꯨꯣ ꯑꯗꯨꯝ ꯑꯗꯨ ꯅꯨꯃꯤꯠꯂꯩ ꯑꯩꯗꯨ ꯂꯣꯏꯔꯀꯥꯟꯗ ꯑꯃꯨꯛ ꯀꯔꯤ ꯑꯃꯨꯛ ꯊꯥꯒꯦ
ꯑꯍꯥꯟꯅꯗꯤ ꯀꯩꯅꯣ ꯊꯥꯏ ꯃꯇꯝ ꯃꯇꯝꯒꯤ ꯏꯟꯖꯥꯡ ꯑꯗꯨꯏ ꯃꯃꯥꯡꯗ ꯀꯩꯅꯣ ꯊꯥꯔꯝꯕꯅꯦ ꯑꯂꯨ ꯍꯥꯏꯗꯤ ꯑꯁꯤꯁꯦ ꯀꯩꯅꯣꯒꯤ ꯍꯥꯏꯗꯤ ꯇꯨꯔꯦꯜ ꯃꯄꯥꯟꯒꯤ ꯂꯩꯉꯣꯏꯒꯤ ꯂꯝ ꯑꯣꯏꯔ ꯀꯩ ꯑꯣꯏ ꯇꯧꯕꯅꯦꯕ ꯄꯣꯠꯁꯦ ꯌꯥꯝ ꯐꯕꯅꯦꯕꯀꯣ ꯃꯇꯝ ꯃꯇꯝꯒꯤ ꯍꯪꯒꯥꯝ ꯊꯥꯅꯤ ꯇꯤꯜꯍꯧ ꯊꯥꯅꯤ ꯑꯂꯨ ꯊꯥꯅꯤ ꯆꯥꯎꯔ ꯖꯥꯅꯤ ꯍ ꯑꯂꯨꯒ ꯅꯥꯥꯟ ꯇꯥꯟꯕꯗ ꯃꯣꯏ ꯌꯦꯡꯉꯕ ꯆꯪꯉꯣꯏꯕ ꯍꯥꯏꯐꯦꯠ ꯑꯩꯈꯣꯏ ꯑꯗꯨꯝ ꯑꯗꯨꯏ ꯑꯗꯨꯏ ꯃꯔꯛꯇ ꯑꯗꯨꯝ ꯑꯩꯗꯤ ꯍꯪꯒꯠ ꯍꯟꯊ ꯍꯪꯒꯟꯗ ꯊꯕꯛ ꯆꯠꯄꯒꯤ ꯑꯗꯨꯝ ꯐꯥꯎꯕ ꯂꯝꯕꯤ ꯑꯣꯏꯕꯅꯤꯅꯦ ꯑꯗꯨꯝ ꯌꯦꯡꯕ ꯀꯥꯟꯗ ꯑꯗꯨꯝ ꯌꯥꯝꯅ ꯎꯕꯗꯣ ꯍꯥꯏꯐꯦꯠꯀ ꯈꯥꯝꯃꯒ ꯆꯪꯉꯒ ꯌꯦꯡꯕ ꯈꯣꯠꯄ ꯀꯥꯟꯗ ꯑꯗꯨꯝ ꯇꯧꯋꯦꯕ ꯑꯥꯂꯨꯒ ꯍꯧꯕꯗꯤ ꯀꯌꯥꯝ ꯐꯖꯩ ꯆꯞ ꯃꯥꯟꯅꯔ ꯍꯧꯔꯒ ꯌꯥꯝ ꯐꯅ ꯍꯧꯕꯗꯣ ꯍꯥꯏꯗꯤ ꯍꯥꯔꯥ ꯅꯔꯥ ꯀꯩꯝ ꯍꯥꯞꯄ ꯅꯠꯇ꯭ꯦ ꯃꯥꯒꯤ ꯇꯨꯔꯦꯟꯒꯤ ꯑꯗꯨꯝ ꯏꯁꯤꯡ ꯆꯥꯎꯀꯥꯟꯗ ꯃꯥꯒꯤ ꯏꯁꯤꯡ ꯈꯔ ꯑꯗꯨꯝ ꯆꯦꯟꯁꯤꯜꯂꯝꯃꯒ ꯑꯗꯨꯝ ꯍꯥꯏꯗꯤ ꯂꯩꯍꯥꯎ ꯃꯌꯥꯝꯗꯣ ꯂꯣꯏꯅ ꯊꯝ ꯃꯝꯕꯗꯣ ꯑꯗꯨ ꯄꯣꯠ ꯆꯩ ꯊꯥꯕꯒ ꯌꯥꯝ ꯐꯕ ꯈꯣꯠꯄ ꯇꯧꯕ ꯑꯗꯨꯃꯥꯏꯅ ꯑꯣꯏꯌꯦ ꯑꯗꯨꯒꯤ
ꯑꯗꯨ ꯃꯣꯏꯒꯤꯁꯦ ꯍꯣꯏ ꯏꯟꯖꯥꯡ ꯅꯥꯄꯤ ꯊꯥꯕꯅ ꯏꯟꯖꯥꯡ ꯅꯥꯄꯤ ꯊꯥꯈ꯭ꯔꯦꯀꯣ ꯑꯗꯨꯒ ꯍꯧꯖꯤꯛꯁꯦ ꯃꯣꯏ ꯄꯥꯛꯇꯛꯅꯅ ꯅꯨꯃꯤꯠ ꯂꯩꯒ ꯊꯥꯒꯠꯂꯛꯏꯕ ꯈꯣꯠꯂꯛꯏꯕ ꯃꯌꯥꯝꯁꯦ ꯃꯣꯏꯁꯦ ꯊꯥꯎ ꯁꯨꯡꯕꯒꯤꯔ ꯅꯠꯇ꯭ꯔꯒ ꯅꯨꯃꯤꯠꯂꯩ ꯑꯩꯈꯣꯏ ꯑꯩꯈꯣꯏꯅ ꯃꯣꯔꯦꯗꯒ ꯆꯠꯂꯒ ꯃꯣꯔꯦ ꯃꯣꯔꯦꯒꯤ ꯅꯨꯃꯤꯠꯂꯩꯒꯤ ꯊꯣꯛꯑ ꯑꯩꯈꯣꯏ ꯆꯥꯏꯗꯅꯀꯣ ꯑꯗꯣ ꯑꯗꯨꯃꯛꯀꯤ ꯑꯗꯨꯃꯥꯏꯅꯗꯤ ꯃꯣꯏꯒꯤ ꯅꯨꯃꯤꯠꯂꯩ ꯃꯔꯨꯗꯨ ꯆꯥꯎꯕꯗꯤ ꯆꯥꯎꯗꯦꯕ ꯑꯗꯨꯅ ꯀꯔꯤ ꯃꯣꯏꯁꯦ ꯊꯥꯎ ꯁꯨꯡꯒꯗꯕ ꯑꯣꯏꯔꯝꯗꯧ ꯃꯥꯜꯂꯦꯩꯅ ꯈꯟꯕꯗ
ꯑꯗꯨꯝ ꯀꯩꯅꯣ ꯇꯧꯋꯤꯗ ꯍꯥꯏꯗꯤ ꯆꯥꯎꯕꯁꯨ ꯌꯥꯎꯋꯦ ꯍꯥꯏꯗ ꯑꯩꯅ ꯈꯪꯗꯕꯅ ꯍꯌꯦ ꯃꯄꯨꯡ ꯐꯥꯔꯒ ꯄꯨꯂꯞ ꯂꯤꯔꯛ ꯄꯨꯕ ꯀꯥꯟꯗ ꯑꯗꯨꯝ ꯆꯥꯎꯋꯦꯕꯀꯣ ꯑꯗꯨꯝ ꯆꯥꯎꯔꯒ ꯑꯩꯈꯣꯏꯒꯤ ꯑꯩꯈꯣꯏꯒꯤ ꯁꯨꯝ ꯀꯕꯣꯛꯐꯝ ꯀꯩꯀꯩ ꯂꯩꯗꯅ ꯃꯣꯏ ꯄꯣꯛꯄꯁꯦ ꯀꯩꯅꯣ ꯇ ꯀꯩꯅꯣꯗ ꯇꯧꯔ ꯄꯣꯛꯑꯦ ꯀꯩ ꯍꯥꯏꯇꯥꯔꯦ ꯑꯩꯈꯣꯏꯒꯤ ꯂꯩꯉꯣꯏ ꯂꯩꯉꯣꯏ ꯍꯥꯏꯒꯗ꯭ꯔꯥ ꯑꯩꯈꯣꯏꯒꯤ ꯑꯃ ꯂꯩꯌꯦꯕꯀꯣ ꯂꯩꯕꯥꯛ ꯀꯩꯅꯣ ꯂꯩꯉꯣꯏꯁꯦ ꯑꯁꯤꯗ ꯄꯣꯛꯇꯣꯏꯅꯦꯕ ꯗꯥꯏꯔꯦꯛ ꯈꯥꯡꯗ ꯊꯥꯡꯒꯠꯂꯒ ꯄꯣꯛꯇꯦꯕ ꯀꯕꯨꯣꯛ ꯄꯣꯛꯄ ꯉꯥꯏꯔꯦ ꯑꯗꯩ ꯀꯩꯅꯣ ꯉꯥꯏ ꯑꯩꯈꯣꯏꯒꯤ ꯅꯨꯡ ꯍꯋꯥꯏꯒꯨꯝꯕ ꯍꯋꯥꯏ ꯆꯅꯥ ꯍꯋꯥꯏ ꯃꯪꯒꯜ ꯄꯣꯛꯏꯁꯦ ꯅꯨꯡ ꯂꯩꯉꯣꯏꯁꯦ ꯑꯁꯤꯗ ꯐꯖꯅ ꯈꯥꯡꯁꯤꯗ ꯐꯖꯅ ꯊꯥꯔꯅꯦꯕ ꯍꯥꯏꯗꯤ ꯁꯥꯍꯜꯂꯅꯦꯕ ꯀꯣ ꯑꯗꯨꯏ ꯃꯔꯛꯇ ꯊꯥꯗꯔꯛꯄ ꯑꯣꯏꯅꯦꯕ ꯑꯗꯨꯒ ꯑꯩꯈꯣꯏꯒꯤ ꯑꯩꯈꯣꯏꯒꯤ ꯆꯥꯕ ꯊꯛꯄ ꯀꯥꯟꯗ ꯍꯥꯏꯗꯤ ꯏꯁꯤꯡ ꯆꯥꯖꯨꯡꯒꯤ ꯇꯥꯏꯞꯇ ꯇꯧꯕ ꯂꯩꯗꯅ ꯑꯩꯈꯣꯏ ꯌꯥꯝꯒꯨꯝꯕ ꯀꯩꯒꯨꯝꯕ ꯅꯤꯡꯊꯣꯛꯅꯕꯗꯣ ꯑꯗꯨ ꯇꯧꯔꯒ ꯅꯤꯡꯊꯣꯛꯍꯧꯔꯒ ꯃꯄꯥꯎꯅ ꯛꯇꯪ ꯂꯧꯊꯣꯛ ꯑꯗꯨꯃꯥꯏ ꯇꯧꯅꯦ ꯑꯗꯨꯃꯥꯏꯅ ꯂꯅ ꯇꯧꯔꯤꯅꯦ ꯑꯗꯨꯝ ꯄꯣꯏ ꯌꯥꯝ ꯆꯥꯎꯋꯤ ꯅꯣꯏꯅ ꯈꯪꯗꯕꯅꯤ ꯎꯕ ꯑꯗꯨꯗ ꯇꯤꯛꯏꯀ ꯎꯕꯒꯤꯅꯦ ꯍꯌꯦꯡ ꯑꯃ ꯃꯄꯨꯡ ꯐꯥꯔꯀꯥꯟꯗꯅꯦ ꯑꯗꯨꯝ ꯑꯩꯈꯣꯏꯒꯤ ꯀꯩꯅꯣ ꯃꯣꯔꯦꯔꯣꯝꯗ ꯄꯨꯁꯤꯜꯂꯛꯄ ꯈꯣꯠꯄ ꯑꯣꯏꯕ ꯅꯨꯃꯤꯠ ꯑꯃꯗꯣ ꯑꯗꯨꯃꯥꯏ ꯌꯥꯝ ꯆꯥꯎꯋꯦ
ꯑꯗꯨꯅꯤ ꯃꯪꯒꯟ ꯍꯋꯥꯏꯒꯨꯝꯕ ꯀꯩꯒꯨꯝꯕ ꯄꯣꯛꯄꯗꯨꯕꯨꯗꯤ ꯑꯩꯈꯣꯏꯅ ꯑꯉꯥꯡ ꯑꯣꯏꯔꯤꯀꯥꯟꯗ ꯑꯩꯈꯣꯏꯒꯤ ꯑꯋꯥꯡ ꯊꯪꯕꯗ ꯑꯍꯟ ꯄꯣꯛꯐꯝ ꯐꯝꯕꯤ ꯂꯩꯔꯝꯃꯦꯕꯀꯣ ꯃꯣꯏꯅ ꯄꯣꯛꯄꯗ ꯎꯏꯌꯦꯕꯀꯣ ꯑꯗꯨꯕꯨꯗꯤ ꯃꯣꯏ ꯂꯩꯉꯣꯏꯗ ꯇꯧꯔꯒ ꯄꯣꯛꯑꯒ ꯑꯩꯈꯣꯏꯒꯤ ꯆꯥꯂꯨꯅꯤ ꯍꯥꯏꯇꯥꯥꯔꯦꯀꯣ ꯑꯩꯈꯣꯏꯒꯤ ꯆꯥ ꯆꯥꯒꯤ ꯑꯃꯈꯛ ꯂꯩꯕꯗꯣ ꯑꯗꯨꯒꯨꯝꯕꯗ ꯑꯩꯈꯣꯏꯒꯤ ꯇꯔꯥꯒꯤ ꯑꯃꯈꯛ ꯑꯩꯈꯣꯏꯒꯤ ꯌꯨꯝ ꯁꯥꯕꯗꯒ ꯁꯤꯖꯤꯟꯅꯕ ꯂꯩꯉꯣꯏꯒ ꯅꯤꯛꯅꯕꯒꯤꯗꯣ ꯑꯗꯨꯒꯨꯝꯕꯗ ꯇꯧꯔꯒ ꯅꯤꯛꯊꯣꯛꯑꯒ ꯍꯋꯥꯏ ꯀꯩꯀꯥ ꯄꯣꯛ ꯃꯗꯕꯨꯗꯤ ꯈꯪꯕ ꯑꯗ ꯑꯩꯅ ꯅꯨꯃꯤꯠꯂꯩꯁꯤꯗꯤ ꯀꯃꯥꯏꯅ ꯄꯣꯛꯏꯅꯣ ꯍꯥꯏꯗꯤ ꯑꯩꯈꯣꯏ ꯁ꯭ꯋꯥꯏꯗꯗꯤ ꯑꯗꯨ ꯉꯥꯋꯥꯏꯒꯤꯗꯤ ꯇꯧꯔꯛꯄ ꯄꯣꯠ ꯅꯠꯇꯦꯗꯅ ꯅꯨꯃꯤꯠꯂꯩꯒꯤ ꯃꯔꯨꯁꯤꯗꯤ ꯑꯩꯈꯣꯏꯅ ꯑꯥꯗꯒꯤ ꯄꯨꯁꯜꯂꯒ ꯆꯥꯕꯩ ꯋꯥꯅꯤꯗꯅ ꯑꯗꯨ ꯑꯩꯅ ꯈꯪꯗꯕꯗꯨꯗꯒꯤ ꯅꯨꯃꯤꯠ ꯑꯩꯩꯗ ꯃꯣꯏꯗ ꯊꯥꯎꯒꯨꯝꯕ ꯁꯨꯡꯗꯣꯏꯖꯥꯠꯂꯥꯅ ꯈꯟꯕ ꯍꯧꯖꯤꯛꯇꯤ ꯑꯗꯨꯒꯤ ꯑꯗꯨꯒꯤ ꯎꯝ ꯀꯩ ꯍꯥꯏꯅꯤ ꯖꯒꯥ ꯖꯒꯥ ꯈꯨꯗꯤꯡꯒꯤ ꯄꯥꯛꯇꯛꯅꯅ ꯅꯨꯃꯤꯠꯂꯒꯤ ꯐꯥꯝꯁꯦ ꯇꯧꯔꯛꯄꯗꯣ ꯑꯗꯨꯅ ꯑꯗꯨꯗ ꯁꯨꯝ ꯈꯪꯅꯤꯡꯕꯅꯤꯗ
ꯍꯣꯏ ꯑꯌꯥꯝꯕꯅ ꯑꯗꯨꯝ ꯍꯧꯀꯥꯏ ꯑꯗꯨꯃꯥꯏꯅ ꯑꯣꯑꯒ ꯆꯥꯟꯅꯔꯃꯁꯨ ꯌꯥꯎꯔꯦ ꯑꯗꯒꯤ ꯊꯥꯎ ꯁꯨꯝꯕꯁꯨ ꯑꯗꯨꯝ ꯇꯅ ꯊꯥꯎꯒꯨꯝꯕ ꯁꯨꯡꯕꯁꯤꯁꯦ ꯀꯩ ꯍꯥꯏꯅꯤ ꯌꯥꯝ ꯊꯣꯛꯇꯦ ꯌꯥꯏꯌꯦ ꯃꯥꯁꯦ ꯑꯗꯨꯗꯨꯅ ꯍꯥꯏꯗꯤ ꯑꯗꯨꯝ ꯑꯌꯥꯝꯕꯅ ꯀꯩꯅꯣ ꯇꯧꯔ ꯑꯗꯨ ꯆꯥꯟꯅꯕ ꯆꯥꯅꯤꯗ ꯈꯪꯗ꯭ꯔꯤꯕ ꯅꯪꯅꯅꯦ ꯍꯥꯏꯗꯤ ꯃꯕꯨꯛꯀ ꯅꯦꯝ ꯅꯦꯝ ꯇꯥꯔꯒꯁꯨ ꯃꯥ ꯃꯍꯩꯕꯨꯗꯤ ꯃꯄꯨꯡ ꯃꯔꯦꯇ ꯑꯗꯨꯝ ꯐꯥꯔꯛ ꯊꯥꯔ ꯃꯔꯨꯁꯦ ꯑꯗꯨꯝ ꯌꯦꯡꯉꯒ ꯌꯦꯡꯕꯒ ꯌꯥꯝ ꯆꯥꯎꯋꯦꯕꯀ ꯀꯣ ꯑꯩꯈꯣꯏꯅ ꯆꯨꯝ ꯆꯤꯡ ꯀꯥꯕ ꯀꯥꯟꯗꯁꯨ ꯆꯤꯡꯗꯁꯨ ꯃꯌꯥꯝ ꯊꯥꯏ ꯑꯩꯅ ꯃꯨꯜꯂꯕ꯭ꯔꯥ ꯈꯔ ꯌꯦꯡꯉꯨ ꯈꯔ ꯈꯣꯏꯖꯤꯜꯂꯒ ꯃꯨꯜꯂ ꯂꯩꯕ ꯀꯥꯡꯕꯨꯗꯣ ꯍꯥꯏ ꯄꯤꯛ ꯌꯦꯡꯕ ꯀꯥꯟꯗ ꯄꯤ ꯄꯤꯛ ꯇꯥꯔꯁꯨꯅꯦ ꯃꯥꯒꯤ ꯚꯦꯔꯥꯏꯇꯤꯗ ꯁꯨꯝ ꯑꯣꯏꯇꯥꯔꯒꯗꯤ ꯑꯗꯨꯝ ꯆꯥꯎꯅ ꯄꯥꯝꯕꯗ ꯑꯗꯨꯃꯥꯏꯅ ꯅꯣꯏ ꯑꯗꯨꯅ ꯎꯗ꯭ꯔꯤꯕꯩꯅꯤ
ꯑꯣ ꯑꯗꯣ ꯑꯩꯅꯅꯦ ꯍꯟꯗꯛ ꯅꯣꯏꯒꯤꯗ ꯂꯥꯛꯄꯗꯣ ꯑꯗꯨꯒꯤꯗ ꯑꯩꯅ ꯑꯃ ꯍꯦꯛꯂꯛꯑꯦꯕ ꯁꯣꯔꯣꯛꯀꯤ ꯁꯣꯔꯣꯛꯀꯤ ꯃꯇꯥꯏ ꯑꯣꯏꯅ ꯑꯃꯨꯛꯈꯛ ꯍꯧꯔꯒ ꯂꯩꯔꯝꯃꯦ ꯃꯌꯥꯝ ꯍꯧꯔꯒ ꯁꯣꯔꯣꯛꯀꯤ ꯃꯇꯥꯏꯋꯥꯗ ꯑꯗꯨꯅ ꯑꯩꯈꯣꯏꯁꯨ ꯀꯨꯝꯃꯒ ꯐꯣꯇꯣꯒ ꯃꯌꯥꯝ ꯌꯥꯝ ꯅꯝꯃꯀꯥꯟꯗ ꯑꯩꯅ ꯑꯃꯈꯛꯇ ꯍꯦꯛꯀꯦꯅ ꯍꯦꯛꯂꯛꯑꯦꯕ ꯑꯗꯨꯒꯤ ꯃꯔꯨꯗꯣ ꯑꯩꯅ ꯌꯨꯝꯗ ꯄꯣꯔꯛꯑꯦꯕ ꯀꯩꯅꯣ ꯑꯩꯈꯣꯏꯒꯤ ꯃꯅꯥ ꯑꯩ ꯃꯥꯒꯤ ꯂꯥꯏꯅꯥꯁꯤꯡꯗꯣ ꯈꯔ ꯈꯔ ꯀꯪꯕ ꯍꯧꯔꯛꯑꯕꯅꯤ ꯄꯣꯠꯅꯦꯕꯀꯣ ꯑꯗꯨꯗꯣ ꯑꯩꯅ ꯃꯥꯏ ꯃꯔꯨꯗꯣ ꯈꯣꯛꯇꯣꯛꯑꯒ ꯑꯃꯨꯛꯈꯛꯇꯪ ꯁꯨꯝ ꯌꯦꯡꯕ ꯍꯥꯏꯇꯥꯔꯦ ꯑꯗ ꯀꯩꯁꯨ ꯌꯥꯝ ꯀꯟꯅ ꯆꯥꯎꯕꯗꯤ ꯑꯣꯏꯗꯦꯕ ꯍꯣꯏ ꯑꯩꯈꯣꯏꯒꯤ ꯊꯥꯏꯅꯒꯤ ꯑꯩꯈꯣꯏꯒꯤ ꯑꯩꯈꯣꯏꯒꯤ ꯑꯩꯈꯣꯏꯒꯤ ꯂꯩꯀꯥꯏ ꯂꯩꯀꯥꯏꯒ ꯄꯪꯍꯧꯗꯍꯧꯕꯗꯣ ꯑꯗꯨꯒꯤ ꯑꯗꯨꯒꯤ ꯁꯥꯏꯖꯇꯗꯒꯤꯀꯣ ꯑꯗꯨꯒꯤ ꯆꯥꯡꯗꯨꯗꯤ ꯈꯔ ꯈꯔꯕꯨꯗꯤ ꯆꯥꯎꯈꯠꯂꯦꯕ ꯑꯗꯨ ꯌꯥꯝ ꯆꯥꯎꯗꯕꯗ ꯑꯩꯅ ꯆꯥꯅꯕꯒꯤꯁꯨ ꯑꯃꯨꯛ ꯃꯥꯟꯗꯦ ꯑꯗꯨꯕꯨ ꯑꯅ ꯈꯟꯕꯩꯗ
ꯅꯪꯅ ꯀꯩꯅꯣ ꯇꯧꯕꯒꯤꯅꯦ ꯍꯥꯏꯗꯤ ꯂꯩꯕꯥꯛ ꯂꯩꯍꯥꯎ ꯐꯠꯇꯕꯩꯔ ꯚꯦꯔꯥꯏꯇꯤ ꯆꯨꯝꯗꯕꯩꯔꯥ ꯑꯗꯨꯒꯤ ꯂꯝꯕꯤ ꯃꯄꯥꯟꯗ ꯍꯧꯕꯗꯤ ꯌꯥꯝꯅ ꯄꯤꯛꯄ ꯄꯅꯤ ꯍꯥꯏꯗꯤ ꯅꯦꯝ ꯅꯦꯝ ꯅꯦꯝꯕꯅꯦꯕ ꯈ꯭ꯋꯥꯡꯕꯨ ꯌꯧꯕ ꯌꯧꯗꯕꯣꯏ ꯇꯧꯕꯅꯦꯕ ꯍꯧꯖꯤꯛꯀꯤ ꯑꯩꯈꯣꯏ ꯊꯥꯏ ꯃꯐꯝꯁꯤꯗꯤ ꯚꯦꯔꯥꯏꯇꯤꯁꯦ ꯌꯥꯝ ꯆꯥꯎꯕ ꯅꯪ ꯎꯠ ꯅꯦ ꯅꯍ ꯑꯩꯈꯣꯏ ꯑꯁ ꯅꯥꯀꯣꯏ ꯕꯤꯁꯅꯨꯄꯨꯔ ꯔꯣꯝꯗ ꯀꯩꯀꯩꯗ ꯊꯥꯏꯕꯌꯥꯝꯅ ꯅꯨꯃꯤꯠꯅ ꯃꯔꯨ ꯈꯣꯛꯇꯣꯛꯄꯗꯣꯝꯇ ꯎꯗ꯭ꯔꯤꯕ ꯃꯥꯜꯂꯦ ꯍꯥꯏꯕꯗꯤ ꯍꯥꯏꯗꯤ ꯂꯣꯏꯅ ꯀꯩꯅꯣꯁꯦ ꯃꯀꯣꯛꯁꯦ ꯀꯛꯊꯠꯂꯅꯤꯅ ꯎ ꯃꯍꯩ ꯃꯍꯩ ꯄꯥꯟꯕ ꯍꯥꯏꯒꯗ꯭ꯔꯥ ꯃꯁꯦ ꯀꯛꯊꯠꯂꯛꯏꯅ ꯑꯗꯣ ꯌꯨꯡꯉ ꯌꯨꯡꯉꯒ ꯊꯝꯗꯣꯏꯅꯦꯕ ꯈꯤꯇꯪ ꯀꯪꯍꯜꯂꯀꯥꯟꯗ ꯍꯌꯦꯡ ꯐꯨꯗꯕ ꯀꯥꯟꯗꯀꯣ ꯑꯗꯨꯀꯥꯟꯗꯗꯤ ꯃꯥꯒꯤ ꯀꯩꯅꯣꯗꯨ ꯃꯔꯛꯇ ꯂꯩꯕꯗꯣꯝ ꯎꯈꯔꯣꯏ ꯅꯨꯃꯤꯠ ꯂꯩ ꯉꯥꯛꯇ ꯃꯨꯁꯨ ꯃꯨ ꯎꯔꯛꯀꯅꯦꯕ ꯑꯗꯨꯗꯨꯀꯥꯟꯗꯇꯪ ꯗꯪꯇꯪ ꯌꯩꯊꯔꯒꯅꯦ ꯑꯗꯨꯝ ꯃꯁꯥ ꯊꯣꯛꯄ ꯄꯣꯠꯈꯤꯜꯂꯝꯗꯣꯏꯅꯦꯕ ꯍꯦꯛ ꯈꯥꯎꯕ ꯀꯩꯅꯣ ꯇꯧꯔ ꯇꯧꯗꯦꯕꯀꯣ ꯃꯥꯒꯤ ꯄꯥꯝꯕꯤ ꯄꯥꯝꯕꯤꯁꯤꯗ ꯌꯨꯡꯉ ꯌꯨꯡꯉ ꯊꯝꯃꯦꯗꯕ ꯀꯣ ꯑꯗꯨꯒꯤ ꯑꯩꯒꯗꯅꯤ ꯑꯗꯨꯝ ꯌꯥꯝ ꯆꯥꯎꯕꯖꯥꯠꯅꯤ ꯑꯩ ꯈꯨꯆꯥꯎ ꯑꯃ ꯆꯥꯎꯥꯎꯋ ꯅꯪ ꯎꯗ꯭ꯔꯤꯕꯅꯦ ꯍꯥꯏꯗꯤ ꯂꯣꯛꯄꯗꯣ
ꯊꯥꯏꯅꯗꯤ ꯏꯕꯨꯕꯣꯟ ꯅꯨꯃꯤꯠ ꯂꯩꯩ ꯆꯥꯕ ꯍꯧꯔꯨꯔꯗꯤ ꯁꯨꯡꯛꯂꯦꯠ ꯂꯦꯞꯅꯤꯡꯗꯦ ꯅꯤꯁꯥ ꯆꯨꯔꯕꯅꯤ ꯅꯨꯃꯤꯠꯂ ꯆꯥꯕꯗꯤ ꯃꯌꯥꯝꯅ ꯆꯥꯅꯔꯤꯁꯦ ꯅꯤꯁꯥꯅꯤ ꯅꯤꯁꯥꯅꯤꯅ ꯅꯠꯇꯦꯕ ꯍꯅꯨ ꯍꯅꯥ ꯃꯌꯥꯝꯁꯤꯅꯅꯦ ꯑꯉꯥꯡ ꯑꯣꯏꯔꯤꯉꯩꯗ ꯍꯥꯏꯗꯣꯏꯅꯦꯕ ꯑꯩꯈꯣꯏꯅ ꯑꯉꯥꯡ ꯑꯣꯏꯔꯤꯉꯩꯗ ꯅꯨꯃꯤꯠꯉꯩꯗ ꯂꯣꯏꯅꯃꯛ ꯅꯤꯁꯥ ꯁꯥꯥ ꯆꯨꯔꯤ ꯃꯌꯥꯝꯁꯦ ꯑꯃ ꯑꯃꯁꯤꯦ ꯁꯨꯝ ꯆꯥꯒꯗꯤ ꯁꯨꯡꯂꯦ ꯂꯦꯅꯤꯡꯗꯕꯗꯣ ꯑꯗꯒꯤ ꯈꯣꯛꯄꯒꯤ ꯈꯣꯛꯑꯒ ꯑꯩꯈꯣꯏꯒꯤ ꯀꯩ ꯍꯥꯏꯅꯤ ꯌꯥꯝ ꯕꯤꯠ ꯂꯩꯕꯗꯣ ꯑꯗꯨꯃꯥꯏꯅ ꯇꯧꯋꯦꯕ ꯃꯌꯥꯝꯁꯦ ꯍꯧꯖꯤꯛꯇꯤ ꯀꯌꯥꯕꯨ ꯆꯥꯕꯕꯨ ꯎꯈꯤꯗ꯭ꯔꯦ ꯂꯝꯕꯤ ꯀꯩꯀꯥꯗ ꯆꯠꯊꯣꯛ ꯆꯠꯁꯤꯟꯁꯦ ꯌꯥꯗꯦ ꯗꯕꯩꯗ ꯀꯩꯅꯣ ꯀꯌꯥ ꯊꯣꯛꯄ ꯎꯗ꯭ꯔꯦ
ꯆꯥꯏꯗ ꯑꯩꯅ ꯅ ꯅꯣꯏꯗ ꯂꯥꯛꯄ ꯃꯇꯝꯗꯁꯨ ꯑꯗꯨꯝ ꯆꯥꯏꯗ ꯅꯨꯃꯤꯠ ꯑꯩꯁꯦ ꯌꯥꯝ ꯄꯥꯝꯃꯦꯕꯗ ꯑꯗꯨꯝ ꯑꯩꯗꯤꯀꯣ ꯅꯨꯃꯤꯠꯁꯦ ꯈꯔ ꯈꯣꯛꯄ ꯋꯥꯔꯔꯕ ꯑꯗꯨꯝ ꯇ ꯇꯥꯏ ꯁꯥꯏꯌꯦꯅ ꯑꯗꯨꯒ ꯀꯩꯅꯣ ꯍꯟꯗꯣꯛꯈꯤꯕ ꯁꯥꯏ ꯁꯥꯏ ꯑꯗꯨꯕꯤꯠ ꯂꯩꯌꯦꯕꯀꯣ ꯌꯥꯛꯔꯤ ꯌꯥꯛꯂꯤ ꯇꯧꯔꯒꯦꯀꯣ ꯑꯩꯅ ꯁꯨꯝ ꯊꯦꯡꯅꯔ ꯗꯤ ꯃꯊꯪꯒꯨꯝꯕ ꯀꯩꯒꯨꯝꯕ ꯂꯩꯗꯅꯀꯣ ꯊꯦꯡꯅ ꯑꯗꯨꯝ ꯊꯥꯕꯤꯔꯛꯀꯦ ꯀꯃꯥꯏꯅ ꯇꯧꯒꯦꯗꯣ
ꯌꯦꯡꯅꯤꯡꯉꯦ ꯑꯗꯨꯅꯦ ꯑꯗꯨ ꯑꯗꯨꯝ ꯅꯝꯃꯛꯑꯣ ꯑꯗꯨ
ꯌꯥꯝ ꯆꯥꯎꯕꯅꯦ ꯅꯪ ꯈꯪꯗꯕꯩꯅꯦ ꯃꯥꯒꯤ ꯚꯦꯔꯥꯏꯇ ꯑꯕꯨ ꯆꯨꯝꯗꯕꯒꯤꯅꯦꯕ ꯅꯦꯝꯃꯤꯗꯨꯅ ꯍꯥꯏ ꯑꯗꯒꯤ ꯂꯩꯍꯥꯎ ꯂꯩꯕꯥꯛ ꯂꯩꯍꯥꯎꯁꯨ ꯐꯠꯇꯕꯒꯤ ꯌꯥꯝ ꯐꯕ ꯖꯒꯥꯅꯤ ꯂꯩꯅ ꯍꯥꯏ ꯆꯪꯕ ꯀꯥꯟꯗ ꯈꯪꯉꯂꯝꯒꯅꯤ ꯈꯨꯄꯥꯛ ꯈꯨꯄꯥꯛꯥꯛ ꯄꯥꯛꯄꯅꯤ ꯑꯗꯒꯤ ꯑꯩꯈꯣꯏꯗ ꯍꯧꯕ ꯀꯩꯅꯣꯗꯣ
ꯑꯀꯣꯟꯕꯒꯤ ꯑꯩꯈꯣꯏꯅ ꯌꯦꯡꯕꯗꯣ ꯑꯗꯨꯕꯨꯗꯤ ꯌꯥꯝ ꯆꯥꯎꯋꯦꯕ ꯑꯗꯨꯗꯤ ꯃꯤꯉꯣꯟꯗ ꯍꯦꯟꯅ ꯋꯥꯡꯉꯦꯕꯀꯣ ꯑꯗꯨꯒ ꯑꯍꯥꯟꯕꯒꯤ ꯑꯩꯈꯣꯏꯅ ꯊꯦꯡꯅꯔꯛꯄꯗꯗꯤ ꯁꯣꯔꯣꯛ ꯃꯄꯥꯟꯒꯤꯗꯨꯗꯤ ꯑꯗꯨꯗꯤ ꯑꯩꯈꯣꯏꯒꯤ ꯁꯟꯗ꯭ꯌꯥ ꯋꯥꯏꯔꯝ ꯍꯥꯏꯐꯦꯠ ꯑꯣꯏꯔꯛꯇ ꯉꯥꯏꯔꯤꯕ ꯑꯩꯈꯣꯏꯒꯤ ꯑꯃꯝ ꯑꯉꯥꯟ ꯁꯤꯟꯅꯕꯩ ꯃꯇꯥꯡꯗ ꯑꯣꯏꯔꯛꯇ ꯉꯥꯏꯔꯤꯕꯀꯣ ꯑꯗꯨꯗꯨꯅ ꯑꯩꯈꯣꯏꯁꯦ ꯐꯣꯇꯣ ꯅꯝꯃꯤꯁꯦ ꯁꯤꯗꯤ ꯉꯥꯟꯕꯅꯤꯅ ꯇꯧꯔꯒ ꯅꯝꯃꯛꯄꯅꯦꯕ ꯑꯗꯨꯗꯨꯒ ꯃꯥꯒꯤ ꯄꯥꯝꯕꯤꯁꯤꯡꯗꯨꯗꯤ ꯑꯩꯈꯣꯏꯒꯤ ꯈ꯭ꯋꯥꯡꯃꯨꯛ ꯈ꯭ꯋꯥꯡꯃꯨꯛꯇꯤ ꯑꯣꯏꯔꯅꯤ ꯃꯣꯏꯗꯣ ꯈ꯭ꯋꯥꯡ ꯈ꯭ꯋꯥꯡ ꯑꯌꯥ ꯑꯣꯏꯅꯤ ꯌꯧꯕ ꯌꯧ ꯐꯥꯠꯇꯕ ꯃꯥꯜꯂꯤꯗ ꯑꯗꯨꯃꯥꯏꯅ ꯇꯧꯔꯝꯕ ꯄꯣꯠꯅꯦꯕ ꯑꯗꯨꯒ ꯂꯩꯗꯨꯕꯨꯗꯤ ꯌꯥꯝ ꯐꯖ ꯐꯖꯅ ꯑꯗꯨꯝ ꯁꯥꯠꯂꯦꯕ ꯑꯗꯨꯒ ꯇꯧꯕꯒꯤ ꯋꯥꯅꯤꯗ
ꯍꯣꯏ ꯍꯣꯏ ꯐꯔꯦ ꯐꯔꯦ ꯊꯝꯃꯒꯦ ꯑꯗꯨꯗꯤ
ꯎꯝ ꯑꯣ ꯊꯝꯃꯦ ꯊꯝꯃꯦ ꯑꯗꯨ
ꯎꯝ
ꯀꯩꯗꯧꯔꯦ ꯏꯕꯨꯡꯉꯣ